ꯏꯇꯥꯎ ꯂꯔꯕꯕꯨ ꯅꯨꯡꯉꯥꯏꯕ꯭ꯔꯣ
ꯅꯨꯡꯏꯇꯦ
ꯅꯨꯡꯉꯥꯏꯇꯦ ꯀꯩꯀꯩ ꯍꯣꯠꯅꯔꯤꯒꯦ
ꯃꯤꯔꯦ ꯃꯣꯏꯔꯤꯌꯦ ꯀ ꯆ ꯂꯤꯈꯤ ꯇ ꯇꯅꯣ
ꯗꯨꯀꯥꯟ ꯊꯣꯛꯑꯒ ꯁꯨꯝ ꯀꯩ ꯍꯥꯏꯅꯤ ꯊꯕꯛ ꯉꯥꯏꯕ ꯑꯣꯏꯅ ꯗꯨꯀꯥꯟ ꯊꯣꯛꯑꯒ ꯁꯨꯝ ꯏꯁꯥꯒꯤ ꯈꯣꯔꯁꯥ ꯇꯥꯜꯂꯤ ꯍꯥꯏꯇꯥꯔꯦ ꯇ ꯂꯣꯏꯒꯤꯗ ꯏꯗꯤ ꯁꯨꯝ ꯀꯒꯣꯁꯔꯤꯒꯨꯝꯕ ꯊꯣꯛꯏ
ꯐꯩꯅꯦ ꯐꯩꯅꯦ ꯊꯕꯛꯄꯨ ꯇꯧꯔꯤ ꯌꯥꯝ ꯐꯩꯅꯦ ꯍꯇꯥꯎꯗꯤ ꯌꯨꯝꯗ ꯃꯥꯡꯉ ꯂꯩꯔꯤꯅꯤ ꯇꯨꯝꯕꯒ ꯆꯥꯕꯒ
ꯇꯨꯌꯦꯞ ꯂꯣꯏꯒꯤꯕꯗꯩꯩ ꯎꯈꯤꯗ꯭ꯔꯦ ꯀꯣꯂꯦꯖꯁꯨ ꯀꯥꯏ ꯀꯥꯏ ꯇꯝꯅꯅꯕꯅꯣ ꯈꯪꯗ꯭ꯔꯦ ꯑ ꯂꯥꯁꯦ ꯑꯦꯛꯖꯥꯝꯕꯨ ꯅꯨꯡꯉꯥꯏꯈꯤꯕ꯭ꯔꯣ
ꯑꯦꯛꯖꯝ ꯅꯅꯨꯡꯉꯥꯏ ꯀꯩꯅꯣ ꯌꯥꯝ ꯊꯤꯅ ꯅꯨꯡꯉꯥꯏ ꯑꯩꯈꯣꯏꯗꯤ ꯅꯨꯡꯉꯥꯏꯅ ꯂꯩꯔꯦ ꯅꯪꯗꯤ ꯅꯪ ꯀꯃꯥꯏꯅ ꯇꯧꯈꯤꯕ
ꯑꯩꯈꯣꯏꯗꯤ ꯀꯩ ꯍꯥꯏꯅꯤ ꯍꯟꯗꯛꯇꯤ ꯅꯨꯡꯉꯥꯏꯔꯥ ꯅꯨꯡꯉꯥꯏꯇ꯭ꯣꯏꯔꯤꯔꯥ ꯀꯣꯂꯦꯖ ꯍꯥꯏꯁꯤꯗꯤ ꯀꯣꯂꯦꯖ ꯍꯥꯏꯗꯨꯅꯤ ꯑꯗꯨꯝ ꯉꯝꯅ ꯉꯝꯅꯕ ꯄꯥꯁ ꯇꯧꯅꯕ ꯏꯔꯝꯕꯗꯣ ꯑꯗꯨꯅ ꯑꯗꯨꯝ ꯅꯨꯡꯉꯥꯏꯒꯦ ꯍꯥꯏꯇꯥꯔꯦ
ꯑ ꯑ ꯏꯇꯥꯎꯒꯤ ꯀꯣꯂꯦꯖꯁꯤ ꯀꯥꯏꯗ ꯅꯣ ꯏ ꯇꯥꯡ ꯇꯧꯔꯤꯁꯤꯕꯣ
ꯍꯣꯏ ꯀꯛꯆꯤꯡꯗ ꯇꯧꯔꯦ ꯈꯔ ꯀꯨꯝꯊꯔꯒ ꯇꯧꯔꯦ
ꯑꯣ ꯑꯗꯨꯗꯤ ꯅꯪ ꯑꯦꯛꯖꯥꯝ ꯈꯛꯇꯪ ꯆꯠꯂꯦ
ꯑꯦꯛꯖꯥꯝ ꯈꯛꯇ ꯆꯠꯂꯦ ꯃꯔꯛ ꯃꯔꯛꯇ ꯑꯇꯩꯗꯤ ꯆꯠꯇ꯭ꯔꯦ ꯏꯗꯨꯀꯦꯁꯟ ꯇꯥꯎꯗꯤ ꯀꯩ ꯇꯥꯎꯗ ꯃꯅꯣ ꯑꯣꯅꯔꯁꯕꯨ
ꯑꯩꯗꯤ ꯀꯩꯅꯣ ꯇꯧꯔꯤ ꯗꯤ ꯑꯦꯝꯗ ꯇꯧꯔꯤꯅꯤ ꯑꯗꯣ ꯗꯤ ꯑꯦꯝꯗ ꯑꯩ ꯏꯀꯣꯅꯣꯃꯤꯛꯁ ꯂꯧꯋꯦ
ꯃꯦꯁꯨꯣ
ꯑꯪ ꯇꯎꯁꯨꯗꯣꯡ ꯐꯥꯗꯣꯛ ꯍꯣꯏꯊꯣꯔꯣ
ꯄ ꯊꯣ ꯅꯀꯦ ꯄꯨꯟꯁꯤ ꯄꯨꯟꯗꯕꯁꯨ ꯀꯨꯏꯔꯦ ꯇꯨꯌꯦꯜꯕ ꯂꯣꯏꯒꯤꯗ ꯍꯦꯛ ꯄꯨꯟꯗ꯭ꯔꯦ
ꯋꯥꯅꯦ
ꯅꯣꯡꯃꯑ ꯍꯟꯗꯛ ꯂꯥꯛꯏꯕ ꯁꯟꯗꯦꯗꯣ ꯑꯗꯨꯗ ꯍꯦꯛꯇ ꯇꯧꯁꯤ ꯀꯩꯅꯣꯍꯩꯗꯨꯁꯨ ꯏꯇꯥꯎ ꯃꯈꯩꯗꯨꯁꯨ ꯄꯥꯎ ꯐꯥꯎꯅꯔꯒ ꯇꯧꯔꯒ ꯑꯩꯈꯣꯏ ꯆꯥꯛ ꯆꯥꯔꯔꯔꯦ ꯀꯩꯅꯣ ꯏꯇꯥꯎꯍꯣꯏꯅꯁꯨ ꯈꯔ ꯍꯥꯡꯉꯤ ꯏꯇꯥꯎꯍꯣꯏꯅꯐꯥꯎ ꯆꯥꯔꯁꯤ
ꯌꯥꯏ ꯌꯥꯏꯦ ꯑꯩꯈꯣꯏꯗ ꯑꯩꯈꯣꯏꯗ ꯄꯨꯜꯂꯁꯨ ꯅꯇ꯭ꯔꯒꯅ ꯑꯐꯥꯎ ꯑꯃꯗ ꯍꯦꯛꯇ ꯍꯥꯏꯗꯤ ꯍꯧꯖꯤꯛꯀꯤ ꯀꯥꯟꯗꯤ ꯔꯤꯖꯣꯔꯠ ꯀꯨꯝꯕ ꯌꯥꯝ ꯂꯩꯗꯅ ꯁ꯭ꯋꯤꯃꯤꯡ ꯄꯨꯜꯒ ꯌꯥꯎꯕꯗꯣ ꯉꯥ ꯐꯥꯕꯤꯒ ꯇꯧꯕꯗ
ꯑꯗꯨ ꯑꯗꯨ ꯀ ꯅꯠꯇ ꯑꯣꯏꯁꯤꯔꯣ ꯍꯧꯖꯤꯛ ꯂꯣꯛꯇꯥꯛꯀꯤ ꯏꯁꯇꯦ ꯏꯁꯇꯦ ꯍꯣꯝꯗꯣ ꯌꯥꯝ ꯂꯛꯅꯩꯗꯅ ꯑꯗꯨ ꯑꯣꯏꯅ ꯅꯨꯃꯤꯗꯥꯡ ꯆꯠꯊꯣꯛꯎꯔꯤꯁꯤꯔꯣ ꯅꯨꯃꯤꯗꯥꯡ ꯑꯃ ꯐꯖꯅ ꯚ꯭ꯌꯨ ꯌꯦꯡꯕꯁꯨ ꯑꯣꯏꯅ ꯑꯌꯨꯛꯀꯤ
ꯑꯣ ꯌꯥꯏ ꯑꯗꯨꯁꯨ ꯌꯥꯏ ꯑꯗꯣ ꯑꯁ ꯏꯇꯥꯎ ꯂꯣꯛꯇꯥꯛꯀꯤꯁꯦ ꯅꯨꯡꯗꯤ ꯅꯨꯡꯉꯥꯏꯅꯤꯌꯦ ꯑꯗꯣ ꯏꯔꯣꯏꯕ ꯍꯩꯇꯕꯗꯤ ꯆꯤꯅꯦ
ꯑꯦ ꯀꯩꯅꯣ ꯏꯁꯤꯡꯗ ꯀꯨꯝꯗꯣꯏ ꯆꯛꯇꯗꯕꯨ ꯃꯣꯇꯣꯔꯕꯨꯗ ꯂꯣꯏ ꯆꯪꯒꯅꯤ
ꯑ ꯍꯤ ꯍꯣꯟꯅꯤꯡꯉꯩꯅꯦ ꯍꯤꯗꯤ ꯍꯣꯟ ꯍꯥꯏꯗꯤ ꯍꯤ ꯍꯣꯠꯅꯤꯡꯕꯗꯤ ꯅꯠꯇꯦ ꯍꯤ ꯇꯣꯡꯅꯤꯡꯕꯗꯣ
ꯂꯥꯜꯖꯤ ꯀꯦ ꯂꯩ ꯀꯩꯅꯣ ꯑꯗꯨꯗꯗꯤ ꯇꯧꯉꯜꯂꯒꯦꯁ ꯑꯪ ꯑꯗꯨꯏꯗ ꯊꯥꯏꯗꯨ ꯏꯣꯏ ꯍꯩ ꯍꯩ
ꯏꯇꯥꯎꯗꯤ ꯍꯩꯕ꯭ꯔꯣ ꯏꯔꯣꯏꯕ
ꯀꯩꯅꯣ ꯑꯩꯈꯣꯏꯗꯤ ꯌꯥꯝ ꯊꯤꯅ ꯍꯩ ꯀꯩꯅꯣ ꯏꯔꯣꯏꯕ
ꯏꯥꯏ ꯏꯇꯥꯎꯗꯤ ꯇꯨꯔꯦꯟꯗ ꯆꯥꯎꯔꯛꯄ ꯃꯥꯜꯂꯤꯗ
ꯑꯦ ꯇꯨꯔꯦꯟꯗ ꯆꯥꯎꯥꯎꯔꯛꯏ ꯀꯅꯣ ꯑꯗꯨꯅ ꯑꯩꯩꯇꯁꯨ ꯃꯗ ꯍꯥꯏ
ꯗꯤ ꯉꯥꯒ ꯃꯔꯨꯞ ꯑꯣꯏꯔꯝꯗꯧ ꯃꯥꯜꯂꯤꯀꯣ
ꯑꯦ ꯒ ꯃꯔꯗꯨꯅꯤ ꯍꯦ ꯔ ꯆ ꯌꯥ ꯄꯍꯅꯤ
ꯍꯤꯇꯥꯎ ꯑꯗꯨꯗꯤ ꯉꯥ ꯃꯔꯨꯝ ꯈꯔ ꯄꯨꯔꯛꯧꯗꯅ ꯍꯌꯦꯡ ꯂꯥꯛꯄꯗ ꯉꯥꯏꯃꯔꯗ ꯍꯕꯅꯤ ꯑꯩ
ꯊꯕ ꯆ ꯊꯕꯛ ꯅꯪꯁꯨ ꯂꯩꯇ꯭ꯔꯗꯤ ꯑꯗꯨꯝ ꯁꯟꯗꯦꯗꯨ ꯂꯦꯛꯊꯣꯛꯎꯔꯨꯁꯤ ꯀꯩꯅꯣ ꯑꯩꯈꯣꯏ ꯃꯈꯩ ꯑꯗꯣ ꯍꯥꯏꯅꯔꯒ꯫
ꯌꯥꯏ - ꯌꯥꯏ ꯂꯦꯛꯎꯔꯁꯤ꯫ ꯁꯟꯗꯤꯗꯨ ꯇꯧꯔꯁꯦ
ꯆꯠꯂꯒ ꯂꯦꯛꯒ ꯃꯟꯗꯦ ꯑꯌꯨꯛꯇ ꯉꯟꯇꯥ ꯍꯜꯂꯛ ꯌꯥꯔꯦ꯫
ꯌꯥꯏꯌꯦ ꯌꯥꯏ ꯑꯁ ꯅꯨꯡꯉꯥꯏꯅꯤ ꯅꯨꯡꯗꯤ ꯅꯨꯡꯉꯥꯏꯗꯧ ꯃꯥꯜꯂꯤꯅꯤ ꯚꯗꯤꯑꯣꯒ ꯌꯥꯝ ꯎꯏꯅꯤ ꯍꯟꯗꯛ
ꯍꯣꯏ ꯐꯖ ꯍꯥꯏ ꯐꯝꯁꯨ ꯑꯅꯧ ꯑꯅꯧꯕ ꯐꯖꯩ ꯄꯩꯁꯥꯁꯨ ꯌꯥꯝ ꯇꯥꯡꯗꯕ ꯃꯥꯜꯂꯦꯕ ꯌꯥꯝ ꯀꯤꯁ ꯀꯤꯆꯥꯟ ꯅꯨꯪꯖꯟ ꯒꯥꯡ ꯄꯤꯔꯒ ꯑꯩꯈꯣꯏꯅ ꯊꯣꯡꯖ ꯆꯥꯔꯒ ꯑꯁ ꯅꯨꯡꯉꯥꯏꯅ ꯏꯁꯩꯒ ꯁꯛꯊꯗꯅ ꯅꯨꯃꯤꯗꯥꯡꯗꯣ ꯑꯁ
ꯃꯥꯅꯦ ꯑꯗꯨ ꯏꯌꯥꯏꯗꯨꯗꯗꯤ ꯌꯥꯝꯅ ꯉꯥꯎꯁꯟꯅꯕꯗꯤ ꯅꯨꯡꯉꯥꯏꯔꯣꯏꯀꯣ꯫
ꯅꯨꯡꯉꯥꯏ ꯒ꯭ꯌꯥꯟ ꯇꯥꯅ ꯒ꯭ꯌꯥꯟ ꯇꯥꯅ ꯉꯥꯎꯕ ꯑꯗꯨꯒ ꯒꯌ꯭ꯥꯟ ꯇꯥꯅꯥ ꯍꯛꯀꯄꯥ ꯑꯃꯨꯛ
ꯑꯗꯨꯅ ꯏꯐ ꯐꯩꯕ ꯍꯥꯏꯗꯤ ꯏꯔꯣꯏꯕ ꯍꯩꯇꯕ ꯈꯔꯁꯨ ꯌꯥꯎꯕꯅꯤꯅ ꯏꯁꯤꯡ ꯃꯌꯥꯏꯗꯨꯗꯗꯤ ꯌꯥꯝꯅ ꯑꯍꯦꯟꯕ ꯇꯧꯔꯨꯕꯗ ꯕꯦꯔꯥ
ꯕꯦꯔꯥ ꯀꯥꯗꯣꯏꯅꯦ ꯑꯗꯨꯅ ꯒ꯭ꯌꯥꯟ ꯏꯁꯥꯅ ꯒ꯭ꯌꯥꯟ ꯇꯥꯔ ꯂꯣꯏꯔꯤ ꯀꯩꯅꯣ꯫
ꯃꯅꯦ꯫
ꯀꯔꯤꯅꯣ ꯉꯥꯅꯨꯔ ꯑꯣꯛꯂ ꯑꯃ ꯊꯣꯡꯗꯔꯅꯤ ꯑꯗꯨꯒ ꯏꯁꯩ ꯑꯥꯌꯥ
ꯎꯝ ꯉꯥ ꯅꯨꯗꯣ ꯀꯪꯅ ꯉꯧꯔꯦꯗꯅ ꯑꯁ ꯍꯥꯎꯕꯅꯤꯌꯦ!
ꯌꯥꯝ ꯊꯤꯅ ꯍꯥꯎꯇꯣꯏꯅꯤ ꯑꯗꯨꯅ ꯑꯗꯨꯒ ꯆꯥꯅꯤꯡ ꯉꯦꯗꯥ
ꯑꯁ ꯑꯗꯨꯅꯤ ꯑꯁ ꯇꯤꯟ ꯌꯣꯠꯂꯦ ꯍꯦ ꯫
ꯃꯁꯤꯒꯤ ꯇꯤꯟ ꯌꯣꯠꯂꯦ ꯒ ꯍꯥꯏ
ꯑꯁ ꯉꯥꯅꯨ ꯑꯃꯗꯣ ꯇꯧꯔꯛ ꯑꯣ ꯑꯗꯨꯒ ꯑꯣ ꯁꯥꯁꯤꯒ ꯃꯥꯏꯔꯦꯟꯒꯗꯣ
ꯍꯣꯏꯌꯦ ꯑꯗꯨꯒ ꯐꯖꯅ ꯊꯣꯉꯕ ꯑꯗꯨꯒ
ꯃꯍꯥꯎ ꯖꯤꯕꯨ ꯅꯪ ꯆꯥꯔꯕ ꯑꯣꯛꯁꯥꯒ ꯀꯩꯅꯣꯒ
ꯆꯥꯗ꯭ꯔꯤ ꯑꯩꯁꯨ ꯆꯥꯅꯤꯡꯕ ꯂꯩꯔꯦ ꯍꯧꯖꯤꯛꯇꯤ ꯑꯗꯨꯒꯤ ꯊꯣꯡꯕꯒꯤ ꯑꯃ ꯏꯟꯁꯇꯥ꯭ꯔꯒ꯭ꯔꯥꯝꯗ ꯌꯥꯝ ꯚꯥꯏ ꯍꯦꯟ ꯆꯠꯂꯤꯗꯅ ꯃꯁꯛꯇꯣ ꯑꯗꯨꯅꯤ ꯈꯪꯗꯦ ꯌꯥꯝ ꯍꯥꯎꯕ ꯃꯥꯟꯕ ꯃꯥꯏ ꯈꯨꯊꯣꯡꯗ ꯆꯤꯔꯥꯛ ꯈꯣꯡꯗꯋꯥꯡ ꯍꯥꯞꯄꯒ ꯀꯨꯀꯔ ꯗꯨꯗ ꯐꯤꯤꯁ ꯐꯤꯁ ꯀꯃ ꯍꯥꯏ
ꯃꯗꯨꯗꯤ ꯃꯊꯦꯂꯅꯤ ꯇꯧꯔꯁꯤꯅꯦ ꯍꯟꯗꯛꯀꯤꯁꯦ
ꯇꯧꯔꯁꯤ ꯉꯥꯅꯨꯗꯨꯅ ꯃꯍꯤ ꯌꯥꯎꯍꯟꯗꯕꯤꯗ ꯅꯞ ꯅꯞ ꯂꯥꯎꯅ ꯉꯧꯔꯕ ꯑꯗꯨꯒ ꯑꯣꯛꯇꯨ ꯃꯟꯗꯨꯒ ꯐꯖꯅ ꯊꯣꯡꯉꯒ ꯑꯗꯨꯒ ꯐꯖꯅ ꯊꯤꯟꯊꯔꯒ ꯅꯨꯃꯤꯗꯥꯡꯗ ꯏꯁꯩ ꯁꯛꯑꯒ ꯑꯁ ꯑꯩ ꯑꯍꯤꯡꯗꯨꯒ ꯇꯨꯝꯗ꯭ꯔꯕ ꯉꯥꯏꯅꯤ
ꯑꯌꯛꯇ ꯍꯧꯅ ꯍꯌꯦꯡ ꯆꯥꯅꯕ ꯔꯦꯗꯤꯗ ꯍꯥꯏꯗꯤ
ꯎ ꯑꯦ ꯍꯣꯏ ꯉꯁꯤꯅꯦ ꯆꯔꯥ ꯍꯦꯡꯅꯅ ꯂꯣꯏꯔꯈꯩꯅ
ꯑ ꯍꯌꯦꯗꯤ ꯍꯣꯁꯄꯤꯇꯥꯜꯗ ꯆ ꯇꯇꯩꯌꯥꯔꯅꯤ ꯀꯩꯅꯣ ꯆꯔꯥ ꯍꯦꯟꯗꯒꯤ ꯅꯥꯔꯦꯅ
ꯄ ꯀꯩꯗꯧꯦꯥꯏ ꯁꯨꯝ ꯆꯥꯕꯤꯗꯕ ꯑꯃ ꯂꯩꯕ ꯑꯗꯨꯗ ꯏꯁꯥꯗꯨ ꯆꯥ ꯍꯦꯂꯗꯅ ꯆꯣꯛꯊꯔꯛꯇꯅ ꯍꯣꯁꯄꯤꯇꯥꯜ ꯂꯥꯛꯏꯅꯦ ꯑꯗꯨꯁꯨ ꯐꯖꯕꯕꯨ ꯅꯠꯇꯦꯅꯦꯥꯏ
ꯃꯥꯅꯤ ꯃꯥꯅꯤ ꯐꯔꯦ ꯑꯗꯨꯗꯤ ꯏꯇꯥꯎ ꯑꯩꯈꯣꯏꯁꯤ ꯀꯅꯥ ꯀꯅꯥ ꯄꯨꯟꯁꯤꯒꯦ ꯑꯩꯈꯣꯏ ꯃꯤ ꯀꯌꯥꯅꯣ ꯑꯩꯈꯣꯏꯅ ꯄꯨꯟꯗꯣꯏꯁꯤꯕꯣ
ꯑꯩꯈꯣꯏ ꯀꯅꯥ ꯀꯩꯅꯣꯍꯣꯏꯗꯣ ꯑꯗꯩꯗꯤ ꯔꯨꯁꯤꯀꯥꯟꯇ ꯍꯣꯏ ꯑꯗꯩꯗꯤ ꯀꯩꯅꯣ ꯊꯣꯃꯥꯁ ꯍꯣꯏꯗꯣ ꯃꯣꯏ ꯈꯔ ꯍꯧꯔꯕ ꯑꯩꯈꯣꯏ ꯇꯔꯨꯛꯀꯨꯝꯕ ꯂꯩ ꯑꯣꯏꯔꯁꯤ ꯃꯉꯥꯗꯁꯨ ꯅꯨꯡꯉꯥꯏꯇꯦꯗꯅ
ꯌꯥꯏ ꯌꯥꯏ ꯃꯉꯥꯃꯨꯛꯇꯤ ꯅꯨꯡꯉꯥꯏꯇꯦ
ꯍꯣꯏ ꯇꯔꯨꯛꯅ ꯑꯩꯈꯣꯏ ꯇꯔꯨꯛꯇꯨ ꯆꯠꯂꯁꯤ ꯍꯥꯏꯗꯤ ꯒꯥꯔꯤ ꯑꯃ ꯆꯞ ꯆꯥꯅꯕ
ꯑꯣꯀꯦ ꯑꯩꯈꯣꯏ ꯀꯩꯅꯣꯗ
ꯀꯌꯦ ꯆ ꯎꯗꯣ ꯑꯗꯨꯗ ꯆꯂꯁ ꯁꯦ ꯑꯩꯈꯣꯏ ꯇꯔꯨꯛꯇꯁꯨ ꯆꯥꯔꯤꯗꯅ ꯇꯔꯦꯠ ꯑꯣꯏꯁꯨ ꯆꯤꯟꯕꯅꯦꯕ ꯑꯩꯈꯣꯏ ꯃꯉꯥ ꯂꯤ ꯑꯗꯨꯅ ꯑꯩ ꯃꯣꯏꯗꯣ ꯍꯣꯔꯦꯟ ꯍꯥꯏꯈ꯭ꯔꯒꯦ ꯑꯗꯨꯒ ꯁꯟꯗꯦꯗꯣ ꯇꯧꯔꯛꯑꯁꯤꯗ ꯑꯗꯨꯒ ꯑꯗꯨꯝ ꯈꯂꯒꯦ ꯁꯤꯁꯤꯦ
ꯑꯇꯣꯞꯄ ꯍꯣꯏꯅꯤꯠ ꯆ ꯑꯁꯤꯅꯦ ꯑꯗꯨ ꯂꯣꯏꯔꯒꯅꯦ ꯑꯩꯈꯣꯏ ꯑꯇꯣꯞꯄ ꯀꯣꯏꯐꯝ ꯂꯣꯛꯇꯥꯛꯁꯨ ꯑꯣꯏꯔꯦ ꯑꯇꯣꯞ ꯃꯐꯝ ꯏꯁꯄꯣꯠꯁꯦ ꯑꯇꯣꯞꯧꯕ ꯂꯩꯕ꯭ꯔꯣ
ꯀꯔꯥꯡꯅꯣ ꯑꯃꯨꯛ ꯆꯪꯗ꯭ꯔꯤ ꯀꯔꯥꯡꯣ ꯑꯝꯇꯪꯗ ꯆꯠꯅꯤꯡꯉꯤꯅꯤꯅꯦ
ꯑ ꯑꯩꯁꯨꯅꯦꯅꯦ ꯑꯁ ꯀꯔꯥꯡꯗꯣ ꯌꯥꯝ ꯇꯣꯏꯅꯗꯤ ꯎꯔꯦꯕꯨ ꯁꯨꯡꯆꯪꯗꯤ ꯆꯪꯗ꯭ꯔꯤ
ꯗꯤꯛꯇꯔꯁꯨꯉꯕ
ꯑꯥꯏꯂꯦꯟꯅꯤꯅ ꯈꯪꯗꯦ ꯃꯤꯅ ꯎꯕ ꯈꯛꯇ ꯉꯥꯏꯔꯦ ꯆꯪꯗꯤ ꯆꯪꯗ꯭ꯔꯤ
ꯍꯣꯏꯁ ꯆꯗ ꯑꯗꯨꯃ ꯆꯪꯊꯣꯛꯎꯔꯕ ꯑꯗꯨꯒ ꯑꯗꯩꯗꯤ ꯉꯜꯂꯗꯤ ꯃꯣꯏꯔꯥꯡ ꯕꯖꯥꯔꯗꯨꯁꯨ ꯍꯥꯏꯐꯦꯠ ꯆꯪꯉꯨꯔꯒ ꯉꯥ ꯅꯨꯡꯗ ꯑꯣꯏꯔꯁꯨ ꯂꯩꯔꯛꯄ ꯌꯥꯏꯗꯅ
ꯌꯥꯏ ꯌꯥꯏ ꯃꯣꯏꯔꯥꯡ ꯄꯨꯕꯨꯖꯥꯒꯤ ꯀꯩꯅꯣꯁꯦ ꯈꯖꯤꯡ ꯕꯣꯔꯥꯁꯦ ꯌꯥꯝ
ꯗ ꯑꯗꯨ
ꯅꯪꯕꯨꯛ ꯇꯥꯔꯕꯣ
ꯅꯍꯥꯟꯋꯥꯏ ꯀ ꯁꯪꯒꯥ ꯆꯠꯀꯥꯟꯗ ꯆꯥꯈꯤꯕꯈꯤꯕꯗ ꯆꯠ ꯆꯠꯇꯕ
ꯎꯝ ꯉꯉ ꯋꯥ ꯒꯤ ꯋꯥꯔꯤꯗꯨ ꯑꯣꯏꯔꯕꯅꯤꯅꯦ ꯋꯥꯍꯒꯂꯣꯏ ꯀꯔꯅꯤꯗ
ꯀꯥꯎꯔꯦ ꯍꯧꯖꯤꯛꯇꯤ ꯑꯗꯨꯝꯕ ꯑꯗꯨ ꯆꯥꯗꯕ ꯑꯗꯨꯅ
ꯎꯪ ꯀꯩꯅꯣ ꯃꯣꯏꯔꯥꯡꯒꯤ ꯈꯖꯤꯡ ꯕꯣꯔꯥꯒꯤ ꯃꯍꯨꯠꯇ ꯖꯤꯂꯤꯕꯤ ꯆꯥ ꯂꯩꯔꯝꯃꯅꯦꯕ ꯍꯧꯖꯤꯛꯇꯤ
ꯕꯤ ꯈꯦꯠꯅꯔꯦ ꯑꯊꯨꯝꯕꯤ ꯅꯍꯥꯟꯋꯥ ꯑꯁꯥꯕ
ꯑ ꯑꯗꯨꯅꯤ ꯍꯛꯆꯥꯡꯁꯤ ꯑꯊꯨꯝꯕ ꯌꯥꯝ ꯆꯥꯕꯁꯤ ꯐꯠꯇꯦꯕ ꯍꯥꯏꯗꯤ ꯁꯨꯒꯔ ꯇꯥꯔꯒ ꯍꯌꯦꯡꯋꯥꯏ ꯂꯩꯥꯏꯅꯥ ꯇꯤꯟꯅꯥ ꯃꯌꯥꯝ ꯌꯣꯝꯃꯦꯕ
ꯌꯣꯝꯃꯤ ꯌꯣꯝꯃꯤ ꯍꯏꯇꯤꯛ ꯑꯗꯨ ꯅꯥꯔꯦꯒ ꯑꯗꯥ ꯅꯥꯔꯤ ꯀꯤꯕꯨ ꯀꯤꯖꯔꯦꯗ
ꯑꯗꯨꯅ ꯈꯖꯤꯡ ꯕꯣꯔꯥꯗ ꯑꯣꯟꯊꯔꯤꯁꯤꯗꯅ ꯑꯗꯨꯗꯤ
ꯃꯊꯔꯁꯤ ꯍꯪꯆꯤꯠꯇꯨꯗ ꯍꯦꯛ ꯁꯦꯠꯊꯕ ꯍꯥꯏꯗꯨꯅꯤ ꯃꯗꯝ ꯍꯥꯄ
ꯃꯦ ꯍꯣꯏꯅꯦ ꯑꯗꯨꯅꯦ ꯑꯗꯨ ꯍꯥꯎꯗꯩ ꯑꯗꯨ ꯀꯩꯅꯣ ꯑꯩꯈꯣꯏꯒꯤ ꯆꯠꯈꯤꯕꯗ ꯀꯖꯤꯡ ꯕꯔꯥꯗꯣ ꯅꯠꯇ꯭ꯔꯒꯅ ꯈꯖꯤꯤꯡ ꯈꯔ ꯂꯩ ꯏ꯭ꯔꯒ ꯕꯣꯔꯥ ꯍꯧꯔꯨꯁꯨ ꯌꯥꯕꯥꯠꯅꯤ
ꯍꯧ ꯁꯤ
ꯆꯅꯤ ꯈꯔ ꯑꯩꯈꯣꯏꯒꯤ ꯇ꯭ꯔꯦꯗꯤꯁꯅꯦꯜ ꯑꯣꯏꯕꯀꯣ
ꯍꯣꯏ ꯃꯑꯣꯣꯟꯗꯅꯤ
ꯁ ꯑꯗꯨꯅꯤ ꯑꯁ ꯑꯗꯨꯃꯥꯏꯅ ꯇꯧꯁꯤꯅꯦ ꯑꯇꯣꯞꯄ ꯍꯥꯏꯗꯤ ꯀꯩ ꯍꯥꯏꯅꯤ ꯑꯇꯣꯞꯄ ꯃꯤꯒꯤ ꯐꯣꯔꯦꯟꯒꯤ ꯄꯣꯠ ꯌꯥꯝ ꯇꯧꯗꯣꯏ ꯁꯔꯛꯄꯨꯗꯤꯀꯣ
ꯃꯣꯏ ꯇꯧ ꯇꯣꯏ ꯁꯔꯨꯛ
ꯌꯣꯛꯈꯠꯄ ꯑꯣꯏꯅ ꯍꯥꯏꯇꯥꯔꯦ
ꯎꯁꯤꯂꯁꯤ ꯁꯁꯤ ꯂꯁꯤ ꯑꯗꯨꯝ ꯉꯒꯟꯊꯅ ꯄꯨꯡ ꯑꯍꯨꯝ ꯑꯗꯨꯋꯥꯏꯗ ꯊꯣꯛꯈ꯭ꯔꯗꯣꯏꯅꯤ ꯑꯗꯨꯒ
ꯄꯨꯡ ꯑꯍꯨꯝ ꯑꯌꯨꯛ ꯉꯟꯇꯥꯒꯤ
ꯅꯨꯃꯤꯗꯥꯡ ꯋꯥꯏꯔꯝꯗꯨꯗ ꯍꯥꯏꯕꯅꯤꯗ
ꯑꯣ ꯀꯩ ꯑꯩꯈꯣꯏ ꯆꯠꯄꯗꯨ ꯑꯗꯨ ꯗꯤ ꯇꯦꯡꯃꯟꯗ꯭ꯔꯣ ꯑꯗꯨꯗꯤ ꯈꯤꯇꯪ ꯉꯟꯅ ꯆꯠꯄ ꯐꯠꯇ꯭ꯔꯣ ꯑꯗꯨꯗꯤ
ꯑꯗꯨ ꯑꯣꯏꯔꯅ ꯄꯨꯡ ꯑꯅꯤ ꯑꯗꯨꯋꯥꯏꯗ ꯊꯣꯛꯈꯤꯕ ꯀꯩꯁꯨ ꯄꯨꯡꯃꯨꯛꯇꯅꯤꯗꯅ ꯑꯩꯈꯣꯏ ꯁꯤꯗꯩ ꯆꯠꯈꯤꯕꯅꯤ
ꯑꯣ ꯑꯣꯣꯏꯅꯤ ꯌꯥꯔꯅꯤ ꯑꯗꯨ ꯄꯨꯡ ꯑꯅꯤ ꯄꯨꯡ ꯀꯌꯥꯃꯨꯛ ꯆꯪꯅꯤꯒꯦ ꯏꯆꯦ ꯆꯠꯄꯗ
ꯎꯨꯡ ꯑꯃ ꯃꯨꯡ ꯀꯤꯗ ꯍꯥꯏꯗꯈꯤꯕ ꯑꯣꯏ ꯀꯩꯅꯣ ꯂꯝꯕꯤ ꯑꯃꯛꯇꯤ ꯐꯔꯕꯅꯤꯅ ꯀꯩꯁꯨ ꯀꯨꯏꯗꯉꯥꯏ ꯂꯩꯇꯦꯕ
ꯑꯣꯀꯦ ꯑꯣꯀꯦ ꯐꯔꯦ ꯐꯔꯦ ꯑꯗꯨꯗꯤ ꯍꯌꯦꯡ ꯄꯠ ꯍꯥꯏꯊꯔꯨꯔꯁꯤ ꯁꯟꯗꯦ ꯅꯨꯃꯤꯠꯇꯣ
ꯁꯟꯗꯦ ꯅꯨꯃꯤꯠ ꯁꯗꯔꯛꯁꯤ ꯀꯥꯞꯊꯔꯛꯨꯔꯁꯤ ꯍꯣꯏ ꯍꯣꯏ ꯑꯗꯨꯗꯤ ꯍꯪꯆꯤꯠꯇꯣ ꯍꯥꯏꯩꯐꯦꯠ ꯑꯌꯨꯛꯇꯨꯗ ꯄꯥꯎ ꯐꯥꯎꯅꯔꯒ ꯄꯣꯠ ꯆꯩꯁꯤ ꯁꯤ ꯂꯩ ꯁꯤꯗꯣ ꯍꯥꯏꯅꯔꯁꯤ ꯉꯁꯤꯒꯤꯗꯤ ꯊꯝꯃꯒꯦ ꯑꯃꯨꯛ
ꯑꯣꯀꯦ ꯑꯣꯀꯦ ꯏ ꯇꯥꯎ
ꯔ ꯍꯣꯏ ꯊꯃꯦ ꯊꯝꯃꯦ
ꯎꯝ